ꯎꯝ ꯑꯔꯥꯕꯔ‌ꯣ
ꯎꯝ ꯇꯥꯏ
ꯃꯔꯝ ꯃ‌ꯣꯛꯑꯦ
ꯑꯥ ꯌꯥꯝ ꯑꯣꯛꯄꯅ‌ꯦ
ꯃꯔꯝ ꯃꯣꯛꯏ ꯑꯆꯥꯄꯣꯠ ꯂꯩꯕꯤꯒꯦ ꯃꯔꯝ ꯃꯣꯛꯄꯒꯤ
ꯑꯩꯗꯤ ꯑꯆꯥꯄ‌ꯣꯠ ꯆꯥꯗ‌ꯦ
ꯀꯔꯤ ꯆꯥꯔꯤꯕ ꯑꯆꯥꯄꯣꯠ ꯆꯥꯗꯅ
ꯑꯩꯗꯤ ꯀꯩꯅꯣ ꯆꯥꯕꯅꯦ ꯁꯤꯡꯖꯨ
ꯁꯤꯡꯖꯨꯁꯨ ꯂꯩꯕꯤꯒꯦ ꯀꯔꯤ ꯁꯤꯡꯖꯨꯅꯣ
ꯃꯤꯃꯤꯁꯤꯡꯖꯨ
ꯃꯤꯃꯤꯁꯤꯡꯖꯨ ꯂꯩꯕꯤꯒꯦꯅꯦ ꯄꯥ ꯂꯩꯔ ꯂꯣꯏꯔꯦ ꯀꯩꯗꯧꯔꯒꯦ
ꯂꯨꯄꯥ ꯆꯥꯝꯃꯒꯤ ꯂꯩꯔ‌ꯣ
ꯂꯨꯄꯥ ꯆꯥꯝꯃꯒꯤ ꯆꯥ ꯉꯝꯒ ꯉꯝꯒꯗ꯭ꯔꯣ ꯀꯣꯟꯅꯒꯗ꯭ꯔꯣ
ꯎꯝ ꯎꯝ ꯂꯨꯄ ꯆꯥꯝꯃꯥꯒꯤꯗꯤ ꯆꯞ ꯆꯥꯅꯤ
ꯎꯝ ꯂꯩꯒꯦ ꯂꯩꯒꯦ ꯂꯩꯒꯦ ꯂꯩꯒꯦ ꯏꯅꯥꯎꯒꯤ ꯂꯩꯒꯦ ꯀꯣ ꯅꯆꯦꯅ
ꯍꯣꯏ ꯍꯣꯏ ꯂꯩꯕꯤꯌꯨ ꯂꯩꯕꯤꯌꯨ
ꯂꯩꯔ ꯂꯣꯏꯔꯦ ꯅꯆꯦ ꯂꯩꯅꯦ ꯑꯋꯥꯠꯄ ꯃꯈꯩ ꯍꯥꯏꯔꯛꯑꯣ ꯂꯩꯔꯛꯀꯦ
ꯌꯥꯝ ꯃꯥꯜꯂꯤꯀꯣ
ꯃꯥꯟꯕꯅꯦ ꯃꯥꯟꯕ ꯅꯠꯇꯦꯅꯦ ꯑꯁꯦꯡꯕꯒꯤꯅꯤꯅꯦ ꯅꯆꯦ ꯑꯩꯈꯣꯏ ꯂꯩꯔꯤꯁꯦ ꯏꯅꯥꯎ ꯅꯣꯏꯒꯤꯗꯃꯛꯅꯤꯅꯦ ꯄꯥꯝꯕꯣꯝ ꯇꯤꯡꯉ ꯂꯩꯔꯤꯁꯦ ꯑꯩꯈꯣꯏꯅ
ꯑꯦ ꯑꯗꯨꯗꯤ ꯌꯦ ꯑꯗꯨꯗꯤ ꯌꯦ ꯅꯨꯕꯇꯥꯥꯔ ꯏ ꯑꯗꯨꯅꯦ
ꯎꯝ ꯌꯦꯡꯒꯅꯨ ꯌꯦꯡꯉꯒ ꯑꯗꯨꯝ ꯇꯣꯛꯑꯣꯒꯦ ꯍꯥꯏꯔꯣ
ꯂꯩꯩꯕꯤꯗ꯭ꯔꯗꯤ ꯇꯧꯕ ꯇꯥꯕ
ꯂꯩꯅꯤ ꯂꯩꯅꯤ ꯂꯩꯅꯤ ꯑꯩ ꯂꯩꯅꯤꯀꯣ
ꯀ꯭ꯔꯝ ꯀꯜꯂ ꯏ ꯏꯅꯣ
ꯀꯨꯏꯔꯔꯣꯏ ꯂꯩꯔꯛꯑꯅꯤ ꯂꯥꯛꯇꯣꯏꯅꯦ ꯑꯩ ꯅꯣꯏꯔꯣꯝꯗ
ꯑꯐꯕ ꯅꯨꯃꯤꯠ ꯑꯃ ꯍꯥꯏꯔꯛꯑꯣ ꯑꯗꯨꯗꯤ
ꯑꯐꯕ ꯅꯨꯃꯤꯠꯁꯦ ꯀꯔꯤ ꯑꯐꯕ ꯅꯨꯃꯤꯠꯁꯤ ꯁꯒꯣꯜꯁꯦ ꯑꯣꯏꯗꯣꯏꯅꯤꯅꯦ
ꯊꯒꯄꯂꯥꯛꯇ ꯏꯔꯅꯦ
ꯂꯥꯛꯀꯅꯤꯅꯦ ꯀꯩꯅꯣꯅꯦ ꯊꯥꯖꯗꯕ ꯇꯧꯅꯨꯅꯦ ꯏꯅꯥꯎꯕꯨꯡꯉꯣ ꯅꯪꯕꯣ
ꯊꯖꯗꯤ ꯊꯖꯕꯤ
ꯅꯪ ꯑꯁꯤꯒꯤ ꯏꯁꯩ ꯉꯥꯛꯇꯪ ꯈꯪꯕ꯭ꯔꯥ ꯑꯝꯇ ꯑꯇꯩ ꯑꯝꯇ ꯉꯪꯗ꯭ꯔꯤꯕ꯭ꯔꯥ ꯏꯁꯩꯁꯦ
ꯂꯠꯇ
ꯌꯦ
ꯌꯥꯏ ꯌꯥꯏ ꯌꯥꯏ
ꯍ ꯅꯪ ꯋꯥꯔꯝꯅꯤ ꯅꯪ ꯋꯥꯔꯝꯒꯅꯤ ꯍꯥꯏꯕꯒꯤ ꯑꯗꯨꯝ ꯀꯩ ꯍꯥꯏ
ꯑꯩꯗꯤ ꯋꯥꯗꯤꯌꯦ ꯋꯥꯕꯁ ꯁꯤ ꯀꯔꯤꯅꯣ ꯑꯩ ꯈꯪꯗꯦ ꯑꯩꯗꯤ ꯑꯋꯥꯕ ꯍꯥꯏꯕꯁꯦ ꯈꯪꯗꯦ
ꯅꯪ ꯋꯥꯔꯝꯒꯤ ꯅꯣꯛꯆꯄꯤꯕ ꯋꯥꯅꯤꯅ
ꯁꯛꯄꯩ ꯋꯥꯅꯤ ꯍꯥꯏꯌꯣ ꯅꯪ ꯏꯁꯩ ꯁꯛꯄ ꯅꯠꯇ꯭ꯔꯣ
ꯁꯛꯇꯤꯗ ꯑꯗꯨ ꯑꯃꯨꯛ ꯀꯥꯎꯔꯕ ꯑꯗꯨ
ꯑꯗꯨꯒꯤ ꯃꯔꯨꯝ ꯃꯔꯨꯝ ꯁꯣꯜꯂꯤꯔꯥ ꯇꯥꯕꯣꯏ ꯇꯥꯗꯕ ꯑꯕꯣꯏ ꯌꯥꯏ ꯑꯗꯨꯒꯨꯝꯕꯩ ꯀꯣꯛꯁꯨ ꯑꯃꯨꯛꯃꯨꯛ ꯁꯤꯖꯤꯟꯅꯒꯗꯕꯅꯤ
ꯑꯥ ꯌꯥꯔꯅꯤ ꯈꯠꯇ꯭ꯔꯛꯅꯤ
ꯎꯝ ꯎꯏꯔ ꯋꯥꯔꯤꯁꯤꯅ ꯃꯥꯥꯟꯂ ꯅꯨꯃꯤꯠ ꯎꯏꯁꯜꯂ ꯋꯥꯔꯤ ꯁꯥꯔꯕ꯭ꯔꯥ ꯀꯩꯅꯣ
ꯑꯩꯔ
ꯍꯣꯏꯅꯦ
ꯀꯗꯥ ꯏꯗꯒꯤꯅ
ꯌꯥꯝ ꯂꯥꯎꯔꯤꯕ꯭ꯔꯥ ꯃꯤꯠꯇꯣ
ꯅꯠꯇꯦ
ꯌꯥꯝ ꯇꯟꯅ ꯋꯥꯔꯤ ꯁꯥꯟꯅꯕ ꯃꯥꯟꯕ
ꯉꯁꯥꯏꯒꯗꯨꯗꯤ ꯍꯤꯞꯄꯅꯦ ꯍꯧꯖꯤꯛꯅ ꯑꯃꯨꯛ ꯐꯝꯒꯂꯦ ꯅꯨꯡꯁꯥ ꯑꯃꯨꯛ ꯊꯣꯛꯄꯒꯤ
ꯅꯨꯡꯁꯥꯁꯦ ꯅꯣꯏꯔꯣꯝꯗ ꯌꯥꯝ ꯁꯥꯕ꯭ꯔꯣ
ꯁꯥꯁꯨ ꯁꯥꯏ ꯏꯪꯁꯨ ꯏꯪꯉꯦ
ꯉꯁꯥꯏ ꯅꯣꯡꯆꯨꯕ ꯑꯩꯈꯣꯏ ꯉꯁꯥꯏ ꯑꯩꯈꯣꯏ ꯁꯤꯗꯗꯤ ꯅꯣꯡ ꯆꯨꯏ
ꯅꯣꯏ ꯁꯤꯖꯤꯗ꯭ꯔꯣ
ꯑꯣ
ꯑꯩꯈꯣꯏ ꯇꯤꯡꯗ ꯀꯥꯏꯔꯤ ꯅꯣꯡ ꯃꯔꯨꯞ ꯑꯃ ꯐꯥꯎ ꯀꯥꯁꯤꯗ
ꯑꯩꯈꯣꯏ ꯁꯤꯗꯗꯤ ꯅꯣꯡ ꯆꯨꯏ ꯀꯨꯏꯗꯦ ꯑꯃꯨꯛꯁꯨ ꯁꯥꯗꯣꯔꯛꯑꯦ ꯑꯗꯨꯝ ꯅꯨꯡꯁꯥꯗꯣ ꯀꯨꯏꯅ ꯆꯨꯕꯤꯕꯖꯥꯠ ꯅꯠꯇꯦ ꯀꯨꯏꯅ ꯆꯨꯕ ꯌꯥꯗꯕ ꯖꯥꯠꯅꯦ ꯃꯥꯁꯨ
ꯃꯥꯅꯦ ꯂꯩꯆꯤꯜꯗꯤ ꯄꯨꯡꯃꯝ ꯃꯝꯃꯥꯒ ꯂꯩꯌꯦꯕꯀꯣ ꯍꯣꯔꯦꯟ ꯅꯨꯡꯗꯥꯡ ꯆꯨꯔꯛꯑꯗꯤ ꯈꯔ ꯅꯨꯡꯉꯥꯏꯅꯤ ꯅꯣꯡ ꯆꯨꯨꯔꯁꯨ ꯌꯥꯝ ꯁꯥꯏꯌꯦꯕ ꯌꯥꯝ ꯑꯣꯝ ꯆꯥꯛꯅꯕꯗꯣ
ꯎꯝ ꯍꯟꯗꯛꯀꯥꯟꯁꯤꯗꯤ ꯅꯣꯡꯖꯨꯁꯨ ꯁꯥꯏ ꯅꯨꯡꯁꯥ ꯑꯃꯛ ꯊꯣꯛꯣꯛꯑꯁꯨ ꯆꯥꯏ ꯁꯥꯏꯌ‌ꯦꯕ
ꯎꯝ ꯀꯥꯂꯦꯟ ꯑꯣꯏꯕꯩ ꯇꯧꯔꯤꯅꯤꯅꯦ ꯅꯪꯕꯨꯣ
ꯍꯟꯗꯛꯀꯤ ꯄꯨꯟꯁꯤꯁꯦ ꯈꯪꯗ꯭ꯔꯦ ꯃꯊꯛ ꯃꯈꯥ ꯑꯣꯜꯂꯤ ꯍꯥꯏꯕꯗꯨꯅꯤ
ꯀꯩꯗꯧꯔꯒꯦ ꯍꯥꯟꯅ ꯃꯈꯥ ꯂꯩꯔꯝꯕ꯭ꯔꯣ ꯃꯊꯛ ꯂꯩꯔꯝꯕ꯭ꯔꯣ ꯀꯗꯥꯏꯗ ꯑꯣꯟ
ꯍꯥꯟꯅꯗꯤ ꯄꯥꯏꯔꯒ ꯂꯩꯕꯅꯦꯕ ꯍꯧꯖꯤꯗꯤ ꯃꯊꯛ ꯃꯈꯥ ꯑꯣꯟꯒꯅꯤ ꯀꯣꯛꯁꯤ ꯆꯥꯛꯄꯗ ꯂꯣꯏꯔꯦꯍ‌ꯦ ꯆꯥꯛ ꯈꯔ‌ꯦꯗ ꯍꯥꯏꯔꯒꯤ ꯃꯇꯝꯗ‌ꯣ
ꯑ ꯊꯥꯏꯅꯒꯤ ꯀꯣꯛ ꯀ
ꯀꯞꯄꯨ ꯀꯞ ꯀꯞꯄꯨ ꯀꯞꯅꯤꯡꯗ ꯑꯗꯨꯝ
ꯈꯜꯂꯨ ꯈꯜꯂꯨꯔꯒ
ꯎ ꯈꯜꯂꯨꯕꯅ ꯑꯃ ꯍꯥꯏꯕꯗꯨ ꯊꯣꯂꯄ ꯊꯣꯂꯄꯟꯅ ꯑꯃ ꯑ ꯍꯣꯏ ꯏꯃ ꯍꯥꯏꯔ ꯀꯞꯅꯤꯡꯉꯤ
ꯀꯞꯄꯣ ꯀꯞꯄꯣ ꯅꯈꯣꯡ ꯇꯤꯡꯊꯣꯛꯑꯒ
ꯍ‌ꯦ ꯄꯨꯟꯁꯤ ꯍꯥꯏꯕꯗ‌ꯣ
ꯎꯝ ꯍꯦ ꯄꯨꯟꯁꯤ ꯍꯤꯡꯕꯗ ꯋꯥꯔꯦꯗꯨꯔꯥ
ꯑꯩꯕꯨ ꯊꯤꯅ ꯄꯣꯛꯄꯤꯔꯤꯕ ꯏꯃꯥ ꯍꯥꯏꯕꯗꯣ ꯑꯗꯨ ꯑꯣꯏꯔꯝꯅꯤ ꯍꯟꯗꯛꯁꯦ ꯁꯣꯏꯔꯣꯏ ꯎ
ꯈꯥꯡꯕꯗ ꯀꯜꯂꯨ ꯑꯈꯥꯡꯕꯗ ꯀꯜꯂꯒꯗꯤ ꯅꯨꯡꯉꯥꯏꯕ ꯃꯤꯑꯣꯏꯕꯁꯤ ꯁꯦ ꯅꯨꯡꯉꯥꯏ ꯍꯥꯟꯅ ꯅꯨꯡꯉꯥꯏꯕ ꯍꯧꯎꯅꯗꯦꯅꯦ ꯍꯥꯟꯅ ꯋꯥꯒꯗꯕꯅꯤ ꯀꯣꯟꯅ ꯅꯨꯡꯉꯥꯏꯒꯗꯕꯅꯤꯗꯣ
ꯅꯪ ꯑꯗꯨ ꯈꯪꯗꯦ ꯑ ꯁꯥꯃꯟꯕꯩꯔꯥ ꯈꯪꯗꯦ ꯉꯁꯤꯁꯦ ꯀꯣꯛ ꯆꯤꯛꯑꯦ ꯈꯨꯠꯁꯥ ꯑꯃ ꯇꯧꯋꯦ
ꯍꯩ ꯑꯍ
ꯍꯥꯏ ꯋꯥꯔꯦ ꯅꯪꯁꯨ ꯉꯥ ꯐꯥꯕ ꯆꯠꯄꯗ ꯋꯥꯔꯝ
ꯀꯩꯅꯣ ꯃꯊꯟꯗ ꯑꯃꯨꯛ ꯉꯥꯡ ꯃꯊꯟꯗ ꯑꯃꯨꯛ ꯉꯣꯛ ꯑꯁ ꯅꯪ ꯁꯨꯕ ꯕꯦꯔꯥꯒꯤ ꯅꯨꯄꯤꯒꯤ ꯍꯥꯏ
ꯀꯔꯤ ꯀꯅꯣ ꯑꯁꯨꯝ ꯁꯨꯡꯅꯣꯛ ꯅꯣꯛꯄ ꯌꯥꯗꯕ꯭ꯔꯥ ꯍꯥꯏꯕ ꯅꯣꯛꯄꯁꯦ ꯅꯣꯏꯔꯣꯝꯗ ꯅꯣꯛꯄꯁꯦ ꯐꯥꯏꯟ ꯂꯧꯅꯕ꯭ꯔꯥ ꯀꯩꯅꯣ ꯀꯩ ꯇꯧꯔꯒꯦ ꯅꯣꯛꯄ ꯌꯥꯗꯕ꯭ꯔꯥ ꯍꯥꯏꯕ ꯅꯣꯛꯄꯁꯤ ꯍꯤꯗꯥꯛꯅꯤꯅꯦꯍꯦ ꯄꯩꯁꯥ ꯅ ꯂꯩꯕ ꯉꯝꯗꯕ
ꯅꯪꯒꯤ ꯈꯨꯅ‌ꯣꯛꯇꯨꯗꯤ ꯃꯇꯝ ꯑꯃꯅꯦꯕ ꯅꯪꯅ ꯑꯃꯨꯛ ꯉꯥꯡ ꯅꯪꯅ ꯑꯃꯨꯛ ꯅꯣꯛ ꯑꯩꯗꯤ ꯀꯃꯥꯏꯅ ꯀꯧꯗꯣꯏꯕ ꯑꯗꯨꯝ ꯇꯥꯔꯒ ꯂꯩꯇꯕ ꯃꯤ ꯃꯤ ꯑꯃ ꯃꯤ ꯑꯃꯗꯤ ꯃꯤ ꯑꯃꯅ ꯉꯥꯝꯀꯥꯟꯗ ꯃꯤ ꯑꯃ ꯅꯣꯄꯥ ꯅꯪꯔꯤ ꯗꯣꯏꯔꯦ ꯅꯅꯥꯅꯃꯛ ꯉ
ꯅꯪꯗꯤ ꯁꯨꯡꯅꯣꯛꯍꯦ ꯅꯣꯛꯇ꯭ꯔꯒ
ꯅꯪ ꯍꯥꯟꯅ ꯅꯣꯛꯏꯗꯨꯗꯤ ꯑꯩ ꯀꯃꯥꯏꯅ ꯅꯣꯛꯇꯣꯏꯕ
ꯑ ꯅꯣꯛꯅꯤꯡꯂꯛꯑꯕ ꯑꯩ ꯑꯩꯅ ꯍꯥꯟꯅ ꯅꯣꯛꯑꯁꯨ ꯅꯪꯁꯨ ꯅꯣꯛꯂꯛꯄ ꯌꯥꯏꯅꯦ
ꯑꯗꯨꯀꯣ ꯑꯩꯉꯣꯟꯗ ꯅꯣꯡꯅꯤꯡꯕ ꯐꯥꯎꯗꯕ ꯑꯗꯨ
ꯒꯥꯔꯤꯒꯤ ꯎꯝ ꯅꯣꯛꯍꯟꯒꯅꯤ ꯑꯅ ꯅꯣꯛꯄꯗ ꯀꯜꯂꯨꯀꯣ ꯍꯤꯗꯥꯛꯅꯦ ꯀꯔꯤ ꯖꯒꯣꯏ ꯁꯥꯥꯎꯋꯣ ꯑꯩ ꯖꯒꯣꯏ ꯁꯥꯕꯗ ꯎꯒꯗ꯭ꯔꯥ ꯍꯥꯏꯁꯦ
ꯁꯃ ꯁꯛꯇꯒ ꯍꯣꯏ ꯑꯣ ꯊꯔꯣꯏ ꯏꯃꯥꯟꯕꯤ
ꯑꯗꯨꯃꯥꯏꯅ ꯍꯥꯏꯒꯅꯨꯅꯦ ꯑꯩ ꯌꯥꯏ ꯌꯥꯏ ꯌꯥꯏ
ꯃꯥꯂꯦꯗ ꯅꯪꯒꯤ ꯁꯛꯇꯒ ꯑꯗꯨꯝ ꯌꯦꯡꯉꯗꯤ ꯄꯛꯆꯕꯅ ꯂꯣꯏꯔꯦ ꯊꯔꯣꯏꯏꯗꯒ
ꯃꯥꯟꯗꯕꯅꯦ ꯑꯩ ꯍꯥꯏꯔꯛꯑꯗꯤ ꯌꯥꯝ ꯊꯤꯅ ꯍꯥꯏꯔꯛꯑꯅꯤ
ꯍꯥꯏꯔꯛꯅꯦ ꯍꯥꯏꯔꯛꯑꯣꯅꯦ ꯇꯥꯕꯤꯒ
ꯍꯥꯏꯔꯣ ꯑꯩꯗꯤ ꯃꯤꯉꯣꯟꯗ ꯑꯊꯤꯕ ꯋꯥꯍꯩ ꯁꯤꯖꯤꯟꯅꯕ ꯍꯩꯇꯦ ꯑꯩꯗꯤ
ꯍ
ꯑꯩꯗꯤ ꯌꯥꯗꯦ
ꯍꯧꯖꯤꯛ ꯉꯥꯛꯇ ꯍꯧꯖꯤꯛ ꯉꯥꯛꯇ ꯍꯥꯏꯅꯤꯡꯕ ꯐꯥꯎꯔꯒ ꯑꯃꯨꯛ ꯍꯥꯏꯅꯤ ꯁꯤꯁꯦ
ꯃꯤꯑꯣꯏꯕꯅꯦ ꯍꯥꯏꯅꯤꯡꯕꯗꯤ ꯐꯥꯎꯒꯅꯤ ꯑꯗꯨꯕꯨ ꯆꯤꯟꯕꯥꯟꯁꯤꯅꯗꯤ ꯍꯥꯏꯗꯣꯛꯇꯦꯗꯅ
ꯐꯥꯒꯤ ꯇꯧꯕꯅꯤꯀꯣ ꯐꯥꯒꯤ ꯇꯧꯕꯅꯤꯀꯣ ꯑꯩꯅ ꯑꯗꯨꯃꯥꯏꯅ ꯍꯥꯏ ꯍꯥꯏꯅ ꯃꯄꯨꯟꯁꯤꯗ ꯊꯔꯣꯏ ꯑꯃꯨꯛ ꯆꯥꯗ꯭ꯔꯗꯤ ꯕꯦꯔꯥ ꯀꯥꯅꯤꯀꯣ
ꯑꯦ ꯑꯗꯨꯕꯨꯗꯤ ꯂꯩ ꯂꯩ ꯆꯥꯗꯧꯔꯤꯅꯦ ꯎꯝ
ꯐꯖꯅ ꯆꯥꯝꯊꯣꯛꯑ ꯆꯥꯎꯀꯣ ꯅꯪꯅ ꯆꯥꯕꯗꯣ ꯅꯪꯅꯤꯀꯣ ꯊꯔꯣꯏꯗꯣ
ꯑꯩꯗꯤ ꯊꯔꯣꯏ ꯆꯥꯔꯀꯥꯟꯗ ꯑꯩꯗꯤ ꯕ꯭ꯔꯁ ꯇꯛꯏꯅꯦ ꯕ꯭ꯔꯁ ꯇꯛꯑꯒ ꯑꯩꯗꯤ ꯆ ꯆꯥꯝꯗꯤ ꯀꯥꯟꯗ ꯕ꯭ꯔꯁ ꯐꯖꯅ ꯅꯥꯟꯅꯅꯥꯟꯅ ꯇꯛꯊꯣꯛꯑꯒ ꯇꯤꯡꯉꯒ ꯑꯩꯗꯤ ꯆꯥꯔꯤꯕꯅꯤꯅꯦ
ꯑꯗꯨꯗꯕ ꯅꯨꯄꯤꯝ ꯁꯍꯥꯏꯗꯣ
ꯑꯗꯨꯅꯤ
ꯎ
ꯕ꯭ꯔꯥꯁꯅ ꯇꯛꯄ ꯊꯔꯣꯏꯗꯣ ꯕ꯭ꯔꯥꯟꯖꯅ ꯇꯛꯄ ꯃꯤ ꯊꯦꯡꯅꯔꯕ꯭ꯔꯥ ꯊꯦꯡꯅꯔꯝꯃꯣꯏ ꯑꯩꯅ ꯑꯍꯥꯟꯕ ꯑꯣꯏꯔꯝꯃꯅꯤ ꯇꯥꯃꯅꯤ ꯈꯨꯇꯟꯗꯨꯒ
ꯁꯕ ꯑꯁ ꯈꯠꯇꯅꯦ ꯀ ꯀꯥꯏꯅ
ꯇꯟꯗꯕ꯭ꯔꯅꯦ ꯅꯪꯕꯣ ꯇꯜꯂꯤꯗꯨꯅꯤ ꯉꯁꯥꯏꯗꯒꯤ ꯎꯏꯔꯤ ꯎꯏꯔꯤ ꯎꯏꯔꯤ ꯑꯃꯨꯛ ꯐꯃꯨꯡꯗ ꯑꯃꯨꯛ ꯆꯣꯡꯈꯥꯠ ꯁꯣꯐꯥꯗ ꯑꯃꯨꯛ ꯆꯣꯡꯈꯥꯠ
ꯃꯄꯥꯟꯗ ꯑꯃꯨꯛ ꯂꯦꯞ ꯑꯃꯨꯛ ꯆꯪ ꯑꯃꯨꯛ ꯐꯝ ꯑꯃꯨꯛ ꯎꯏꯗꯧ ꯂꯩꯗꯨ ꯅꯪ
ꯑꯗꯨꯒꯤꯅꯦ ꯃꯊꯛ ꯃꯈꯥ ꯑꯣꯜꯂꯤ ꯍꯥꯏꯕꯗꯨꯗ
ꯊꯕꯛ ꯂꯩꯇ꯭ꯔꯗꯤ ꯅꯆꯦꯅ ꯊꯕꯛ ꯄꯤꯒꯦ ꯂꯥ
ꯄꯤꯌꯣ ꯄꯤꯌꯣ ꯄꯤꯌꯣ ꯍꯦꯛꯇ ꯂꯥꯛꯑꯒꯦ
ꯎꯝ
ꯊꯕꯛꯁꯨ ꯄꯤꯌꯣ ꯑꯗꯨꯒ ꯂꯩꯐꯝꯁꯨ ꯄꯤꯕꯤꯌꯣ
ꯄꯤꯒꯦ
ꯎꯝ
ꯅꯨꯄꯤꯁꯨ ꯄꯤꯒꯦꯀꯣ
ꯅꯨꯄꯤꯒꯥꯏ ꯄꯤꯔꯨꯗ ꯋꯥꯏꯁꯤꯤꯟꯅꯤꯡꯉꯅꯤ
ꯀꯔꯤꯒꯤ ꯅꯨꯄꯤ ꯂꯩꯇꯗꯤ
ꯏꯇꯣꯝ ꯑꯝꯇꯒ ꯍꯧꯖꯤꯛ ꯋꯥꯔꯀꯥꯟꯁꯤꯗꯅ ꯀꯥꯒꯦ ꯑꯗꯨꯝ ꯄꯤꯗꯃꯦ
ꯍꯥꯏꯒꯅꯨ ꯍꯥꯏꯒꯅꯨ ꯀꯣ ꯍꯥꯏꯒꯅꯨ ꯑꯗꯨꯗꯤ ꯍꯥꯏꯒꯅꯨꯀꯣ ꯅꯪ ꯑꯗꯨ ꯍꯥꯏꯔꯗꯤ ꯍꯥꯏꯃꯟꯒꯅꯤ
ꯃꯇꯝꯅ ꯃꯇꯝ ꯐꯠꯄꯁꯤꯒ ꯁꯥꯗꯨꯅ ꯁꯥꯕꯥꯅ ꯀꯗꯥꯏꯗꯒꯤ ꯅꯨꯄꯤ ꯑꯃꯨꯛ ꯑꯁꯤ ꯏꯩꯅꯣ
ꯑꯁ ꯑꯩꯈꯣꯏꯗꯤ ꯍꯧꯖꯤꯛ ꯅꯨꯡꯉꯥꯏꯔꯦ ꯅꯨꯡꯁꯤꯠꯀ ꯁꯤꯠꯇꯅ ꯂꯤꯔꯤ ꯂꯤꯔꯤ ꯂꯤꯔꯤ ꯁꯤꯠꯇꯅ ꯑꯩꯁ ꯈꯨꯅꯨꯡꯉꯥꯏꯅ ꯇꯧꯔꯦ ꯍꯧꯖꯤꯛ
ꯑꯩꯗꯤ ꯏꯇꯣꯝꯗ ꯂꯩꯕꯗꯣ ꯑꯗꯨꯅ ꯈ꯭ꯋꯥꯏꯗꯒꯤ ꯄꯥꯝꯖꯕꯅꯤ
ꯅꯪ ꯅꯇꯣꯝꯇ ꯍꯤꯡꯕ ꯌꯥꯔꯣꯏꯅꯦ ꯏꯅꯥꯎꯏ ꯏꯕꯨꯡꯉꯣ ꯅꯪꯕꯨꯣ
ꯍꯥꯏꯕꯗꯤ ꯃꯇꯝ ꯂꯩꯅ
ꯎꯝ ꯀꯇꯟ ꯆꯨꯕꯩꯅꯤꯅ ꯇꯣꯝ ꯂꯩꯅꯤꯡꯉꯤꯗꯣ
ꯃꯇꯝ ꯑꯦ ꯃꯇꯝ
ꯉꯥꯎꯔꯦ ꯉꯥꯎꯔꯦ ꯉꯥꯎꯕ ꯍꯧꯥꯎꯔꯦ ꯒꯨꯂꯤ ꯆꯥꯁꯤꯜꯂꯣ
ꯅꯪꯒꯤ ꯅꯪꯒꯤ ꯅꯪꯒꯤ ꯈꯗꯣ ꯑꯗꯨꯗꯤ ꯑꯩꯉꯣꯟꯗ ꯑꯃꯨꯛ ꯄꯥꯜꯂꯤ
ꯀꯩ ꯄꯥꯗꯒꯦ ꯀꯅꯥꯒꯤ ꯈꯨꯅꯧ ꯃꯥꯜꯂꯨꯔꯕ
ꯍꯧꯖꯤꯛ ꯍꯧꯖꯤꯛ ꯄꯥꯜꯂꯤꯗꯨꯗꯤ ꯑꯩꯅ ꯍꯥꯏꯕ ꯋꯥꯍꯩꯗ ꯍ
ꯑꯩꯗꯤ ꯎꯝ ꯑꯩꯗꯤꯗ ꯅꯪꯅ ꯑꯗꯨꯝ ꯍꯥꯏꯔꯤꯁꯤ ꯑꯩꯗꯤ ꯅꯣꯛꯇ꯭ꯔꯥ ꯅꯪꯗꯤ ꯑꯩꯅ ꯍꯥꯏꯔꯁꯨ ꯅꯣꯛꯇꯦꯕ ꯃꯤꯑꯣꯏꯕ ꯍꯥꯏꯁꯦ ꯑꯃꯒ ꯑꯃꯒ ꯃꯇꯦꯡ ꯄꯥꯡꯅꯕ ꯀꯗꯕꯅꯤꯅꯦ
ꯑꯩ ꯑꯩꯁꯨ ꯅꯧꯕꯅꯦ ꯑꯗꯨ ꯑꯩ ꯅꯧꯕ ꯃꯈꯣꯟ ꯊꯣꯛꯇꯕꯒꯤꯅꯤ
ꯁꯟꯅ ꯅꯣꯛꯄꯗ ꯑꯣꯏꯔ ꯑꯗꯨꯝ ꯍꯤꯒꯠꯂ ꯇꯣꯛꯑꯣꯕ
ꯑꯥ
ꯐꯩ ꯐꯥꯏ
ꯃꯇꯝ ꯃꯇꯝ ꯐꯠꯇꯕ ꯅꯣꯛꯄ ꯀꯥꯟꯁꯦ ꯍꯧꯅ ꯅꯣꯛꯄ ꯌꯥꯗꯦꯕ
ꯑꯣ ꯑꯗꯨꯗꯤ ꯅꯣꯏꯔꯣꯝꯗ ꯂꯩꯕ ꯃꯤꯈꯩꯁꯦ ꯑꯗꯨꯝ ꯁꯤꯒꯠꯂꯒ ꯈꯛꯇ ꯂꯩꯔꯝꯃꯅꯤꯅꯦ ꯃꯇꯝ ꯐꯠꯇꯦꯅ ꯑꯩꯁꯨ ꯑꯩꯁꯨ ꯍꯣꯔꯦꯟꯗꯒꯤ ꯅꯣꯛꯄꯗ ꯃꯈꯣꯟ ꯊꯣꯛꯑꯔꯣꯏ ꯑ ꯀꯩ ꯈꯨꯅꯣ ꯅꯣ ꯃꯤꯅ ꯍꯪꯂꯛꯑꯗꯤ ꯃꯇꯝ ꯐꯠꯇꯦ ꯈꯣꯟ ꯊꯣꯛꯅ ꯅꯣꯛꯄ ꯌꯥꯗꯦ ꯍꯥꯏ ꯑꯩꯁꯨ ꯁꯨꯃꯥꯏꯅ ꯈꯨꯝꯃꯅꯤ
ꯃꯨꯀꯣ ꯅꯪꯁꯨꯀꯣ
ꯇꯝꯃꯅꯤ ꯇꯝꯃꯅꯤ ꯑꯐꯕ ꯃꯇꯧꯗꯤ ꯇꯝꯃ ꯂꯣꯏꯔꯦ ꯀꯩꯅꯣ
ꯍꯣꯏ ꯍꯣꯏꯅꯦ ꯑꯗꯨꯣꯅꯤꯅ ꯃꯔꯝ ꯑꯣꯏꯏ ꯍꯥꯏꯕꯗꯣ
ꯎꯝ ꯑꯩꯗꯤ ꯃꯔꯝꯁꯨ ꯃꯣꯛꯄꯅꯤ ꯐꯁꯨ ꯐꯕꯅꯤ
ꯅꯪꯣꯟꯗ ꯁꯣꯏꯕ ꯑꯁꯤꯕꯨ
ꯑꯩ ꯍꯥꯏꯗꯦ ꯅꯪꯅꯦ ꯑꯩꯉꯣꯟꯗ ꯑꯩꯒꯤ ꯑꯁꯣꯏꯕ ꯊꯤ ꯊꯤꯗꯅ